ꯑꫭ ꯍꯜꯂꯣ
ꯎꯝ
ꯑꫭ ꯇꯥꯕ꯭ꯔꯣ
ꯍꯣꯏ ꯍꯣꯏ ꯇꯥꯏ ꯇꯥꯏ ꯇꯥꯏꯌꯦ ꯇꯥꯏꯌꯦ ꯇꯥꯗꯕ꯭ꯔꯣ
ꯇꯥꯔꯦ ꯇꯥꯔꯦ ꯏꯁ ꯀꯩꯗꯧꯔꯤꯅꯣ
ꯑꫭ ꯑꯥ ꯀꯔꯤ ꯁꯨ ꯇꯧꯗꯦꯗ ꯑꯁ ꯇꯨꯝꯃ ꯂꯩꯗ ꯉꯁꯤꯗꯤ
ꯑꯣ ꯊꯕꯛ ꯆꯠ ꯑꯣ ꯉꯁꯤꯗꯤ ꯑ ꯉꯁꯤꯗꯤ ꯅꯣꯡꯃꯥꯏꯖꯤꯡꯅꯤꯅ ꯌꯨꯝꯗ ꯂꯩꯔꯝꯃꯅꯤꯀꯣ ꯇꯥꯕ꯭ꯔꯣ
ꯍꯣꯏ ꯍꯣꯏ ꯀꯔꯤꯔꯥ ꯅꯪ ꯑ ꯅꯪ ꯍꯥꯥ
ꯍꯥꯏꯔꯛ ꯑꯣ
ꯅꯠꯇꯦ ꯅꯪꯒꯤ ꯃꯈꫭꯟꯗꫭ
ꯎꯝ
ꯀꯔꯤꯔ ꯀꯟꯅ ꯇꯥꯗꯅꯦ
ꯑꯗꯨꯗꯤ ꯑꯩꯅ ꯑꯣꯏꯔꯝꯃꯔꯣꯏꯌꯦ ꯑꯩꯒꯤ ꯅꯦꯠꯋꯥꯛꯇꯤ ꯌꯥꯝ ꯅꯨꯡꯉꯥꯏꯌꯦꯀꯣ ꯍꯥ ꯍꯥ ꯍꯥ
ꯑ ꯅꯠꯇꯦ ꯑꯩ ꯍꯩ ꯀꯔꯤꯅꯣ ꯅꯦꯠꯋꯥꯛꯛꯀꯤ ꯄ꯭ꯔꯣꯕ꯭ꯂꯦꯝꯗꯤ ꯑꯣꯏꯔꯝꯃꯣꯏꯕ
ꯍꯣꯏ
ꯍꯥ
ꯑꯗꯣ ꯅꯪꯒꯤꯗꯤ ꯌꯥꯝꯅ ꯅꯪꯒꯤꯗꯤ ꯌꯥꯝ ꯑ‌ ꯀꯟꯅ ꯁꯦꯡꯅ ꯇꯥꯏꯌꯦ ꯑꯩꯗꯤ
ꯑꯣ ꯅꯪꯒꯤꯅ ꯑꯩꯅ ꯀꯟꯅ ꯇꯥꯗꯕ ꯀꯔꯤꯔ
ꯑꯗꯣ ꯅꯪ ꯀꯩꯅꯣ ꯇꯧꯋꫭ ꯍꯐꯖꯅ ꯇꯥꯎꯑꯣ ꯅꯥꯀꯣꯡꯗ ꯄꯨꯔꯛꯑꯒ ꯐꫭꯟꯗꫭ ꯅꯥꯀꯣꯡꯗ ꯐꯖꯅ ꯅꯞꯄꯣ ꯑꯗꯨꯒ ꯇꯥꯎ
ꯍꯣꯏ ꯑꯗꯨꯝ ꯇꯧꯔꯒ ꯂꯩꯕꯅꯦ ꯍꯧꯖꯤꯛꯁꯨ ꯑꯥ
ꯂꯥꯏꯁꯪ ꯆꯠꯇꯕ꯭ꯔꯣ
ꯍꯥꯥ
ꯂꯥꯏꯁꯪ ꯀꯥꯗꯕ꯭ꯔꯥ ꯍꯥꯏꯕ
ꯑꯥ ꯉꯁꯤꯗꯤ ꯀꯥꯗ꯭ꯔꯦ ꯊꯦꯡꯅ ꯍꯧꯒꯠꯄ
ꯑꯁ ꯕꯣꯜ ꯌꯦꯡꯕꯒꯤꯔ
ꯍꯣꯏ ꯑꯁ ꯀꯒꯦꯅꯗꯤ ꯇꯧꯕꯅꯦꯕ ꯀꯔꯤꯔꯥ ꯑꯃꯨꯛꯀ ꯍꯧꯒꯠꯂꯀꯥꯟꯗ ꯃꯇꯝ ꯃꯇꯝꯗ ꯀꯔꯅ ꯌꯥꯎꯗꯣꯏꯔꯦꯕ ꯑꯗꯨꯒꯤ ꯋꯥꯁꯞ ꯀꯔꯤ ꯀꯔꯤ ꯆ ꯒꯨꯝꯕ ꯆꯥꯔ ꯀꯔ ꯇꯧꯔꯗꯤ ꯊꯦꯡꯒ ꯅꯦꯕ ꯑꯗꯨꯒꯤ ꯑꯁ
ꯍꯣꯏ ꯍꯣꯏ
ꯃꯊꯪꯗ ꯆꯠꯂꯒꯦꯅ ꯑꯗꯨꯝ ꯂꯩꯕ
ꯎꯝ
ꯕꯣꯜꯒꯤ ꯃꯇꯝꯁꯦ ꯃꯤ ꯃꯌꯥꯝꯁꯦ ꯊꯛ ꯇ ꯈꯔ ꯁꯣꯠ ꯊꯔꯃꯅꯤ ꯂꯧ ꯑꯁ ꯑꯩꯈꯣꯏ ꯀꯩꯅꯣ ꯈꯣꯏꯗꯤꯀꯣ ꯑꯩꯈꯣꯏ ꯈꯨꯟꯒꯤ ꯃꯤꯁꯤꯡꯗꯤ ꯍꯧꯖꯤꯛꯇꯤ ꯂꯧ ꯃꯇꯝꯁꯨ ꯑꯣꯏꯕꯅꯤꯅꯀꯣ ꯂꯧꯁꯨ ꯆꯠꯂꯦ ꯕꯣꯜꯁꯨ ꯌꯦꯡꯅꯤꯡꯕꯒꯤ ꯑꯃꯨꯛ ꯌꯦꯡꯊꯣꯛꯑꯦ ꯂꯣꯏꯔꯦ ꯍꯥꯏꯔꯦ ꯃꯣꯏꯗꯤ ꯆꯥꯟꯖꯦ ꯄꯨꯔꯥ ꯠꯂꯤ ꯍꯥꯏ
ꯑꯆꯥ
ꯃꯥꯁꯨ ꯌꯦꯡꯅꯤꯡꯕꯀꯣ ꯊꯥꯗꯣꯛꯅꯤꯡꯗꯕ ꯑꯃꯨꯛ ꯂꯧꯗ ꯋꯥꯅ ꯆꯠꯂꯒ ꯐꯖꯅ ꯑꯃꯨꯛ ꯄꯣꯊꯥꯗꯕꯅꯤꯅꯀꯣ
ꯑꯗꯨ ꯈꯔ ꯍꯦꯟꯅ ꯐꯩꯌꯦ ꯅꯣꯏꯗꯤ ꯀꯔꯤꯔꯥ ꯑꯩꯈꯣꯏꯁꯦ ꯑꯩ ꯍꯟꯗꯛꯁꯦ ꯑꯦꯛꯖꯥꯝ ꯇꯧ ꯇꯧꯋꯦꯕ ꯑꯁ ꯑꯦꯛꯖꯥꯝ ꯇꯧꯔꯒ ꯂꯥꯏꯔꯤꯛꯒꯤ ꯂꯥꯏꯔꯤꯛ ꯄꯥꯅꯤꯡꯉꯥꯏꯒꯤ ꯇꯦꯟꯁꯟꯁꯨ ꯂꯩꯕ ꯕꯣꯜꯁꯨ ꯌꯦꯡꯅꯤꯡꯕ ꯂꯥꯏꯔꯤꯛ ꯄꯥꯔꯔꯣꯏꯅ ꯕꯣꯜ ꯌꯦꯡꯉꯀꯥꯟꯗꯁꯨ ꯈꯔ ꯑꯋꯥꯠꯄꯒꯨꯝ ꯇꯧꯕꯗꯣ ꯄꯦꯟꯗꯕ
ꯍꯣꯏ ꯑꯁ ꯕꯣꯜꯗꯤ ꯀ ꯑꯣ ꯀꯩꯅꯣ ꯇꯧꯑꫭꯗ ꯕꯣꯜꯗꯤ ꯅꯪꯅ ꯄꯥꯝꯖꯕ ꯊꯣꯛꯄꯗꯒꯨꯝꯕ ꯍꯟꯗꯛ ꯈꯔ ꯌꯦꯡꯈ꯭ꯔꯣ ꯑꯗꯨꯗꯤ ꯑꯦꯛꯖꯥꯝ ꯂꯩꯔꯗꯤ ꯅꯨꯡꯇꯤꯒꯤ ꯌꯦꯡꯗ꯭ꯔꯗꯤ ꯌꯥꯗꯕ꯭ꯔꯣ
ꯑꯗꯨꯒꯤ ꯋꯥꯈꯜꯗ ꯂꯩꯕꯒꯤꯅꯦꯕ ꯍꯥꯏꯗꯤ ꯍꯟꯗꯛꯇꯤ ꯅꯣꯛ ꯑꯥꯎꯠꯅꯦꯗꯅ ꯑꯗꯨꯒꯤ ꯌꯦꯡꯕ ꯅꯨꯡꯉꯥꯏꯕ ꯃꯇꯝꯅꯦꯕ
ꯍꯣꯏ ꯌꯦꯡꯕ ꯐꯪꯗ꯭ꯔꯗꯤ ꯂꯣꯏꯔꯦ ꯅꯠꯇ꯭ꯔꯥ ꯑꯃꯨꯛ ꯁꯅꯥꯔꯔꯣꯏꯗꯕꯅꯤꯅ ꯂꯣꯏꯕꯁ ꯁꯤꯡꯗꫭ
ꯑ ꯕꯣꯜꯗꯤ ꯕꯣꯜꯅꯦꯅ ꯃꯔꯛ ꯃꯔꯛꯇꯤ ꯑꯗꯨꯝ ꯈꯜꯂꯦꯕ ꯑꯗꯨ ꯑꯣꯏꯔꯁ ꯀ꯭ꯔꯦꯔ ꯋꯥꯔꯜ ꯀꯞꯇꯨꯗꯤ ꯆꯍꯤ ꯑꯍꯨꯝ ꯂꯣꯏꯔꯀꯥꯟꯗ ꯑꯃꯨꯛꯀ ꯂꯥꯛꯀꯅꯤ ꯍꯥꯏꯕ ꯋꯥꯈꯜꯗꯁꯨ ꯊꯣꯛꯑꯦꯕ ꯑꯗꯨ ꯂꯩꯕ ꯃꯇꯝꯗ ꯐꯖꯅ ꯌꯦꯡꯅꯤꯡꯕꯗꯣ
ꯍꯣꯏ ꯑꯁ ꯕꫭꯕꯨꯗꯤ ꯀꯔꯤ ꯅꫭ ꯑꯁ ꯋꯥꯦꯜꯀꯝ ꯅꯠꯇꯕꯁꯨ ꯑꯗꯨꯝ ꯌꯦꯡꯕ ꯐꯪꯉ ꯗꯨꯕꯨ
ꯑꯣ ꯑꯗꯣ ꯅꯪ
ꯑꯦꯛꯖꯥꯝꯗꯤ ꯃꯤꯁ ꯇꯧꯈ꯭ꯔ ꯀꯩꯅꯣ ꯊꯣꯛꯇ꯭ꯔꯗꯤ ꯑꯩꯈꯣꯏ ꯋꯥꯅ ꯍꯣꯠꯅꯔꯤꯗꯣ ꯑꯁ ꯑꯅꯤ ꯑꯍꯨꯝꯔ ꯍꯣꯠꯅꯕ ꯇꯟꯂꯦ ꯃꯇꯝꯗꯣ ꯌꯥꯝ ꯆꯪꯉꯦꯅꯀꯣ ꯁꯤꯒꯤꯗꯤ ꯍꯥꯏꯗꯤ ꯕꯣꯜꯗꯤ ꯀꯔꯤꯁꯨ ꯑꯩꯈꯣꯏꯗ ꯇꯣꯡꯕ ꯃꯥꯡꯕ ꯀꯔꯤꯁꯨ ꯂꯩꯇꯦꯕ ꯍ
ꯁꯤ ꯍꯥꯏꯔꯤꯕꯁꯦ ꯅꯪ ꯐꯨꯠꯕꯣꯜ ꯐꯦꯟꯁꯦ ꯅꯪ ꯗꯥꯏ ꯍꯥꯏꯔꯗꯤ ꯅꯠꯇꯦꯅꯦ
ꯍꯣꯏ ꯌꯥꯝ ꯎꯝ ꯌꯥꯝ ꯍ ꯎꯝ ꯌꯥꯝꯅ ꯗꯤ ꯅꯠꯇꯦꯍꯦ
ꯈꯔ ꯈꯔꯅꯦ
ꯑꯣ
ꯑꯗꯨꯝ ꯎꯝ ꯑꯗꯣ ꯌꯦꯡꯈ꯭ꯔꯗꯤ ꯌꯥꯝꯅ ꯌꯥꯝꯅ ꯊꯋꯥꯏ ꯌꯥꯎꯕ
ꯑ
ꯑꯪ ꯇꯧꯕꯅꯦ ꯌꯦꯡꯕꯁꯦ ꯕꯣꯜ ꯁꯦ ꯌꯥꯝ ꯅꯨꯡꯉꯥꯏꯕꯅꯦ ꯑꯩꯈꯣꯏ ꯁꯞꯄꯣꯔꯠ ꯇꯧꯕ ꯇꯤꯝꯁꯦ ꯁꯤ ꯌꯦꯡꯗꯔꯤꯉꯩꯗ ꯁꯤꯔꯥꯗꯤ
ꯑꯣ
ꯆꯥꯛꯁꯨ ꯆꯅꯤꯡꯗꯕ ꯃꯇꯝꯁꯨ ꯂꯩꯕꯅꯤ
ꯑꯗꯨꯃꯥꯏꯅ ꯇꯧꯕ꯭ꯔꯣ ꯑꯁ ꯅꯨꯄꯤ ꯀꯥꯏꯅꯥꯕꯗꯒꯤ ꯍꯦꯟꯕ ꯃꯥꯜꯂꯤꯀꯣ
ꯑꯩ ꯑꯗꯨꯝ ꯇꯧꯕꯅꯦꯍꯦ ꯅꯍꯥꯟ ꯀꯔꯤꯔ ꯑ ꯑꯩ ꯀꯔꯤꯔ ꯁꯞꯄꯣꯔꯠ ꯇꯧꯕ ꯇꯤꯝꯗꯤ ꯑꯥꯔꯖꯦꯟꯇꯤꯅꯥꯅꯦꯕ
ꯑ
ꯑꯗꯨ ꯑꯣꯏꯔꯁꯨ ꯅꯍꯥꯟ ꯅꯣꯛꯑꯥꯎꯠꯇ ꯕ꯭ꯔꯥꯖꯤꯜꯒ ꯄꯥꯟ ꯁꯅꯥ
ꯍꯣꯏ
ꯑꯗꯨ ꯅꯨꯃꯤꯠꯇꯨꯗꯤ ꯖꯄꯥꯟꯗ ꯑꯩꯁꯦ ꯁꯄꯣꯔꯠ ꯇꯧꯕꯅꯦꯕ
ꯑꯥ
ꯖꯄꯥꯥꯟ ꯅ ꯕꯥꯔꯖꯤꯜ ꯗ ꯒꯣꯜ ꯑꯃꯥ ꯍꯅ ꯆꯜꯂ ꯀꯥꯟꯅꯗꯤ ꯑꯁ ꯅꯨꯡꯉꯥꯏꯕꯅꯦꯕ ꯑꯗꯣ ꯃꯦꯠꯁ ꯑꯃꯨꯛꯀ ꯁ ꯅꯜ ꯀꯔꯤꯔ ꯇꯧꯀꯥꯟꯗ ꯕꯔꯥꯖꯤꯜꯅ ꯒꯣꯜ ꯑꯅꯤ ꯖꯄꯥꯟꯗ ꯄꯤꯈ꯭ꯔꯦꯗꯅ ꯑꯗꯣ ꯍꯦꯛ ꯂꯣꯏꯔꯒ ꯀꯔꯤꯔꯥ ꯇꯨꯝꯃꯒꯦꯅ ꯂꯩꯕ ꯑꯗꯣ ꯋꯥꯈꯥꯟꯗ ꯀ ꯀꯔꯤꯔ ꯑꯗꯨꯝ ꯑꯁꯤꯒꯤ ꯃꯣꯏ ꯁꯥꯟꯅꯕ ꯃꯦꯠꯆꯗꯣ ꯋꯥꯈꯜ ꯄꯦꯟꯅ ꯍꯥꯏꯕꯗꯣ ꯑꯗꯨꯝ ꯈꯟꯂꯒ ꯉꯥꯛꯇꯪꯕꯨꯗꯤ ꯑꯗꯨꯝ ꯂꯩꯌꯦꯕ
ꯑꯦꯁ
ꯃꯤꯅꯤꯠ ꯇꯔꯥꯔꯥ ꯇꯔꯥ ꯇꯔꯥꯅꯤꯊꯣꯢꯔ ꯑꯣꯏꯔꯗꯥꯏꯗꯨꯗꯤ ꯑꯗꯨꯝ ꯇꯧꯕꯅꯦꯕ
ꯑꯗꯨꯒꯤ ꯋꯥ ꯑꯗꯨ ꯅꯨꯃꯤ ꯋꯥꯔꯤꯗꯣ ꯑꯩꯒꯤꯁꯨ ꯂꯤꯔꯛꯀꯦꯕꯀꯣ ꯑꯩꯁꯨ ꯌꯦꯡꯉꯦꯕ ꯑꯗꯨꯗꯣ ꯑꯩꯗꯤ ꯑꯩꯗꯤ ꯕ꯭ꯔꯥꯖꯤꯜꯗ ꯁꯞꯄꯣꯔꯠ ꯇꯧꯋꯦꯕ
ꯑ
ꯑꯗꯨ ꯅꯨꯃꯤꯠꯇꯣ ꯎꯝ ꯖꯄꯥꯟꯗ ꯍꯥꯟꯅ ꯆꯪꯉꯤꯗꯅꯀꯣ ꯑꯗꯨꯒꯤ ꯑꯗꯨꯒꯤ ꯑꯩꯗꯣ ꯕꯤꯠ ꯂꯩꯇ꯭ꯔꯦꯕ ꯌꯦꯡꯅꯤꯡꯉꯥꯏ ꯑꯗꯨꯅ ꯑꯩꯅ ꯏꯃꯥꯟꯅꯕꯤꯗ ꯑꯁ ꯑꯩ ꯅꯩꯃꯥꯔꯁꯨ ꯁꯥꯟꯅꯕ ꯌꯥꯎ ꯗꯕꯅꯦ ꯑꯗꯨꯒ ꯖꯄꯥꯟꯁꯨ ꯑꯃ ꯑꯃꯨꯛ ꯆꯟꯈ꯭ꯔꯦ ꯑꯩ ꯌꯥꯝ ꯁꯥꯎꯋꯤ ꯑꯩ ꯌꯦꯡꯒꯔꯣꯏꯒꯦꯗ ꯑꯩ ꯉꯁꯤ ꯌꯦꯡꯕ ꯅꯨꯡꯉꯥꯏꯔ ꯔꯣꯏ ꯑꯩꯅ ꯍꯥꯏꯕ ꯑꯗꯨꯒ ꯏꯃꯥꯟꯅꯕꯤꯅ ꯌꯦꯡꯉꯨꯍꯦ ꯅꯪꯁꯨ ꯍꯧꯖꯤꯛ ꯎ ꯁꯥꯟꯅꯕ ꯍꯧꯕꯇ ꯉꯥꯏ ꯌꯥꯝ ꯋꯥꯠꯂꯤ ꯀꯩꯗꯧꯔꯒꯦ ꯃꯣꯏ ꯑꯃꯨꯛ ꯆꯟ ꯆꯟꯒꯅꯤꯅꯦ ꯍꯥꯏꯕꯀꯣ ꯃꯥꯅ ꯁꯨꯃꯥꯏꯅ ꯍꯥꯏꯕꯒꯤ ꯑꯃꯨꯛ ꯌꯦꯡꯉꯦ ꯑꯗꯨꯒꯗꯤ ꯑ ꯉꯝꯈ꯭ꯔꯦ
ꯑꯗꯨ ꯅꯪ ꯕꯔ꯭ꯖꯤꯜꯗ ꯁꯥ ꯄꯣꯔꯠ ꯇꯧꯔꯒꯦ ꯍꯥꯏꯔꯣ ꯄꯣꯔꯇꯨꯒꯜꯁꯨ ꯅꯠꯇꯦ ꯑꯥꯔꯖꯦꯟꯇꯤꯅꯥꯗꯨꯁꯨ ꯅꯠ
ꯑꯩ ꯑꯁꯦꯡꯕꯗꯤ ꯕ꯭ꯔꯥꯖꯤꯜꯗ ꯌꯥꯝ ꯇꯧꯅꯤꯡꯕ ꯗꯤ ꯅꯠꯇꯦꯗ ꯅꯥꯏꯃꯥꯔ ꯂꯩꯕꯒꯤ ꯑꯩꯗꯣ ꯅꯥꯏꯃꯔ ꯄꯥꯝꯕꯒꯤ ꯇꯧꯕꯅꯤꯗ ꯑꯁ ꯑꯩꯗꯤ ꯀꯩꯅꯣ ꯇꯧꯕꯦꯁ ꯄꯦꯟꯒ ꯑꯥꯔꯖꯦꯟꯇꯤꯅꯥꯒ ꯇꯧꯕꯅꯦ
ꯑ ꯑ ꯏꯁꯄꯦꯟꯗꯤ ꯀꯔꯤꯔꯥ ꯌꯥꯎꯔꯣꯏ ꯑꯥꯔꯖꯦꯟꯇꯤꯅꯥꯗ ꯁꯄꯣꯔꯠ ꯇꯧꯔꯣ ꯑꯗꯨꯝ
ꯑꯩꯁꯨ ꯑꯩꯁꯨ ꯑꯥꯔꯖꯦꯟꯇꯤꯅꯥꯅꯦꯕ
ꯑꯣ ꯑꯗꯨꯒ ꯎ ꯑꯗꯨ ꯃꯣꯏ ꯕ꯭ꯔꯥꯖꯤꯜꯒ ꯖꯄꯥꯟꯒꯤꯗꯣ ꯂꯣꯏꯈ꯭ꯔꯦꯗꯅꯀꯣ
ꯑ
ꯖꯄꯥꯟꯁꯨ ꯑꯩ ꯄꯥꯝꯗꯤ ꯄꯥꯝꯃꯦꯕ ꯑꯗꯣ ꯅꯨꯃꯤꯠꯇꯣ ꯕ꯭ꯔꯥꯖꯤꯜꯒ ꯊꯦꯡꯅꯕꯒꯤꯅꯤꯅꯦ ꯅꯠꯇ꯭ꯔꯥ ꯗꯤ ꯑꯩꯁꯨ ꯖꯄꯥꯥꯟꯗꯤ ꯇꯧ ꯁꯕ
ꯅꯨꯡꯉꯥꯏꯇꯦ ꯃꯣꯏꯅ ꯂꯣꯏꯔꯀꯥꯟꯗ ꯀꯞꯈꯤꯕꯗꯣ
ꯍꯣꯏ ꯍꯣꯏ ꯑꯁ ꯃꯣꯏꯗꯣ ꯌꯦꯅ ꯌꯥꯝ ꯅꯨꯡꯁꯤ
ꯍꯣꯏ ꯌꯥꯝ ꯅꯨꯡꯁꯤ ꯑꯃ ꯚꯥꯏꯔꯦꯜ ꯆꯠꯄꯗꯣ ꯈꯪꯕ꯭ꯔꯥ ꯑ ꯁꯤ ꯅꯥꯒꯂꯦꯟꯒꯤ ꯃꯆꯥꯅꯨꯄꯥ ꯅꯨꯄꯥ ꯃꯆꯥ ꯑꯃ ꯌꯥꯝ ꯀꯞꯄꯗꯣ
ꯍꯣꯏ ꯍꯣꯏ ꯍꯣꯏ
ꯁꯤꯕꯅꯦ
ꯑꯗꯨ ꯅꯦ ꯑꯉꯥꯡ ꯑꯣꯏꯔꯤꯉꯥꯁꯤ ꯑꯉꯥꯡ ꯑꯣꯏꯔꯁꯨ ꯀꯔꯤꯔ
ꯍꯣꯏ ꯊꯋꯥꯏ ꯌꯥꯝ ꯁꯣꯛꯈ꯭ꯔꯕ ꯃꯥꯂꯦ
ꯑ
ꯎꯝ ꯃꯥꯒꯤ ꯈꯨ ꯀꯞ ꯇꯣꯀꯣ ꯑꯗꯨꯒꯨꯝꯕꯗꯣ ꯀꯩꯅꯣꯁꯨ ꯇꯧꯕꯒꯤꯅꯦ ꯃꯣꯏꯗꯣ ꯋꯥꯈꯜꯒꯨꯝꯕꯁꯨ ꯄꯤꯛꯄꯒꯤꯅꯦ ꯃꯥꯒꯤꯗꯣ ꯀꯣ
ꯑꯥ
ꯇꯝꯕ ꯑꯉꯥꯡꯁꯤꯡꯗꯣ ꯃꯣꯏ ꯀꯩꯅꯣ ꯌꯥꯝ ꯊꯋꯥꯏ ꯌꯥꯝ ꯆꯪꯈ꯭ꯔꯕ ꯃꯍꯥꯂꯦꯕ ꯃꯥꯗꯣ
ꯅꯪ ꯑꯗꯣ ꯁꯤꯗ ꯇꯝꯄꯥꯛꯇ ꯂꯩꯕ꯭ꯔꯥ ꯅꯠꯇ꯭ꯔꯒ ꯃꯊꯛꯇ ꯂꯩꯔꯣ
ꯆꯝꯄꯥꯛ ꯂꯩꯌꯦꯦ ꯃꯊꯛꯇ ꯉꯍꯥꯟ ꯀꯥꯔꯨꯕꯅꯦ ꯑꯃꯨꯛ ꯀꯨꯝ
ꯀꯩꯁꯨ ꯀꯩꯁꯨ ꯇꯧꯗꯣꯏꯀꯣ
ꯍꯣꯏ ꯀꯩꯁꯨ ꯇꯧꯗꯦ ꯍꯧꯖꯤꯛ ꯑꯩꯈꯣꯏ ꯇꯝꯕꯗꯤ ꯉꯝꯗꯕꯅꯤꯍꯦ ꯑꯩꯈꯣꯏꯒꯤ ꯃꯊꯛꯀꯤꯗꯨꯁꯨ ꯈꯔ ꯅꯨꯡꯉꯥꯏꯇꯕꯅꯦ ꯃꯤ ꯈꯔ ꯀꯩꯅꯣꯁꯤꯡꯗꯣ ꯀꯣꯏꯁꯤꯟꯕꯅꯦꯕ ꯑꯩꯈꯣꯏꯒꯤꯗꯣ
ꯑꯣ ꯑꯣ
ꯍꯧꯖꯤꯛ ꯐꯥꯎꯗꯤ ꯀꯩꯁꯨ ꯇꯧꯗꯦ ꯑꯗꯨ ꯑꯣꯏꯔꯁꯨ ꯇꯝꯕ ꯉꯝꯗꯦꯀꯣ ꯑꯩꯈꯣꯏꯒꯤꯗꯣ
ꯑꯣ ꯀꯔꯤꯗ ꯃꯌꯥꯏꯗ ꯅꯍꯥꯟ ꯍꯥꯟꯅ ꯊꯣꯛꯄ ꯀꯥꯟꯗ ꯑꯩ ꯀꯔꯤꯔ ꯈꯨꯟꯗꯒꯤ ꯑꯁꯤ ꯇꯝꯄꯥꯛꯇ ꯑꯃꯨꯛꯀ ꯍꯟꯅꯕ ꯍꯟꯅꯤꯡꯉꯥꯏꯒꯤ ꯆꯠꯄꯅꯦꯕ
ꯑꯣ
ꯑꯗꯨ ꯆꯠꯄ ꯅꯨꯃꯤꯠꯇ ꯑꯗꯨ ꯅꯨꯃꯤꯠꯇꯒꯤ ꯊꯣꯛꯄꯅꯦꯕ ꯁꯤꯁꯦ
ꯑꯣ ꯑꯣ ꯑꯣ ꯑꯁ ꯅꯪ
ꯑꯩ ꯌꯥꯗꯕꯒꯤ ꯀ ꯊꯥ ꯑꯃꯔ ꯀꯨꯟꯗ ꯑꯗꯨꯝ ꯂꯩꯌꯦꯕ ꯂ ꯀꯔꯤꯔ ꯁꯤ ꯇꯝꯄꯥꯛꯇ ꯑꯃꯨꯛꯀꯂꯛꯏꯕꯁꯦ ꯀꯨꯏꯔꯗꯤ ꯀꯨꯏꯔꯅꯤ ꯑꯃꯨꯛ ꯊꯥ ꯃꯥ ꯁꯨꯕꯗꯧꯕ ꯃꯥꯜꯂ ꯁꯨꯗꯣꯏꯔꯥ ꯈꯪꯗꯦ
ꯑꯣ ꯑꯁ ꯕꯦꯔꯥꯅꯤꯀꯣ ꯍꯟꯗꯛꯁꯦ ꯑꯩꯗꯤ ꯃꯇꯝꯁꯦ ꯐꯠꯇ꯭ꯔꯕꯅꯤꯅꯀꯣ
ꯍꯣꯏ ꯍꯣꯏ ꯁꯤ ꯃꯅꯨꯡ ꯁꯤ ꯇꯝꯄꯥꯛ ꯃꯅꯨꯡꯗꯗ ꯂꯩꯔꯦ ꯀꯔꯤꯔꯦ ꯑꯩꯈꯣꯏꯒꯤ ꯅꯨꯡꯉꯥꯏꯅꯕ ꯑꯗꯨꯝ ꯇꯧꯔ ꯂꯩꯕꯗꯣ ꯑꯗꯨ ꯍꯦꯟꯅ ꯐꯩꯔ
ꯑꯗꯨꯏꯁꯨ ꯇꯝꯄꯥꯛꯇ ꯂꯩꯕꯁꯨ ꯑꯩꯈꯣꯏ ꯌꯨꯝꯃꯛꯇꯤ ꯅꯠꯇꯕꯅꯤꯅ ꯄꯩꯁꯥꯗꯤ ꯌꯥꯝ ꯆꯪꯉ ꯀꯣ
ꯁꯃꯤꯅꯦ ꯁꯤꯁꯦ ꯄꯣꯠ ꯆꯩ ꯃꯃꯥꯟ ꯂꯣꯏ ꯊꯥꯡꯒꯠꯈ꯭ꯔꯦ ꯑꯗꯨꯒꯤ
ꯅꯍꯥꯟꯗꯣ ꯑꯁꯤꯒꯤꯔꯨꯝꯁꯨ ꯐꯪꯈꯤꯗ꯭ꯔꯦꯅꯦꯍꯦ
ꯑꯁ ꯌꯨꯔꯨꯝꯁꯦ ꯑꯗꯨꯝ ꯍꯌꯦꯡ ꯍꯣꯏ ꯉꯔꯥꯡꯗꯣ ꯑꯩ
ꯇꯥꯡꯁꯨ ꯇꯥꯡꯈꯠꯂꯦ ꯌꯦꯔꯨꯝꯗꯣ ꯑꯩꯗꯤ ꯌꯦꯔꯨꯝ ꯑꯗꯨꯝ ꯂꯧꯔꯒ ꯁꯦꯠ ꯁꯦꯠ ꯂꯧꯔꯒ ꯆꯥꯏꯕ ꯑꯗꯨꯒ ꯑꯩꯈꯣꯏ ꯃꯅꯥꯛꯇ ꯂꯩꯕ ꯗꯨꯀꯥꯟ ꯅꯨꯄꯤꯗꯨꯅ ꯍꯥꯏꯕꯀꯣ ꯑꯩꯈꯣꯏꯗ ꯀꯔꯤꯅꯣꯅ ꯍꯦ ꯅꯣꯁꯤꯕꯨ ꯌꯦꯔꯨꯝ ꯈꯛꯇ ꯆꯥꯔꯒ ꯂꯩ
ꯌꯨꯔꯣꯝ ꯅꯪ ꯌꯥꯝ ꯄꯕ ꯃꯥꯔꯅꯦ ꯁꯤꯒꯦ
ꯍꯥꯏꯗꯤ ꯀꯥꯡꯁꯣꯏꯒꯨꯝꯕ ꯊꯣꯡꯂꯁꯨ ꯏꯔꯣꯟꯕ ꯇꯧꯔꯁꯨ ꯆꯝꯐꯨꯠ ꯇꯧꯔꯁꯨ ꯌꯦꯔꯨꯝ ꯉꯧꯔ ꯗꯤ ꯈꯔ ꯆꯥꯛ ꯆꯪꯉꯦꯕ ꯅꯠꯇ꯭ꯔꯗꯤ ꯑꯁ ꯍꯟꯗꯛꯁꯤ ꯆꯥꯛ ꯆꯪꯗ꯭ꯔꯔꯤꯅꯦ ꯅꯍꯥꯟꯁꯨ ꯑꯩꯈꯣꯏ ꯃꯅꯥꯛꯀꯤ ꯕꯖꯥꯔꯗ ꯆꯠꯂꯨꯕꯅꯦꯕ ꯏꯃꯥꯟꯅꯕꯤ ꯕꯤꯕꯥꯅꯤ